ꯍꯜꯂꯣ
ꯍꯜꯂꯣ
ꯇꯥꯕ꯭ꯔꯣ
ꯇꯥꯏꯌꯦ
ꯑꯣ ꯀꯔꯤꯒꯤꯅꯀꯣ ꯑꯩꯈꯣꯏꯔꯣꯝꯁꯦ ꯅꯦꯠꯋꯥꯛꯁꯦ ꯐꯠꯇꯕ
ꯑꯣ
ꯑꯗꯨꯒꯤ ꯑꯩꯁꯦ ꯃꯄꯥꯟ ꯊꯣꯛꯑꯔꯒ ꯃꯈꯥꯔꯣꯝꯗ ꯀꯣꯝꯃꯒ ꯂꯩꯕꯅꯦ
ꯑꯣ
ꯑꯩꯒꯤ ꯐꯣꯟ ꯑꯁꯤꯅꯔ ꯈꯪꯗꯦ
ꯑꯗꯨꯏ ꯂꯩꯀꯥꯏꯗ ꯈꯔ ꯍꯣꯏ ꯐꯃꯨꯗ ꯑꯗꯨꯝ ꯍꯤꯞꯄꯂꯒ ꯂꯩꯔꯦ
ꯑꯣ ꯑꯩꯈꯣꯏꯒꯤ ꯕꯣꯜ ꯕꯣꯜꯁꯨ ꯂꯥꯛꯇꯦ ꯉꯁꯤꯁꯦ ꯕꯣꯜꯁꯦ ꯄꯨꯡ ꯕꯥꯔꯣꯗꯤꯏ ꯄꯨꯡ ꯕꯥꯔꯣ ꯈꯥꯏꯔꯅꯤ ꯍꯥꯏꯌꯦ
ꯑꯣ
ꯅꯣꯏ ꯂꯩꯀꯥꯏ ꯑꯉꯥꯡ ꯑꯉꯥꯡ ꯃꯌꯥꯝ ꯂꯥꯛꯑꯦ
ꯑꯣ ꯑꯗꯨꯗꯤ ꯅꯨꯡꯉꯥꯏꯒꯅꯤꯅꯦ
ꯌꯦꯡꯕ ꯉꯥꯝꯒꯦꯔ ꯉꯥꯝꯃꫭꯏꯔ ꯌꯥꯝ ꯅꯥꯛꯑꯦ ꯃꯤ ꯃꯤ ꯃꯤ ꯇ꯭ꯔꯦꯠ ꯅꯤꯄꯥꯟ ꯆꯪꯉꯦ ꯅꯣꯏ ꯅꯣꯏꯔꯣꯝꯗꯒꯤ ꯅꯣꯏ ꯂꯩꯀꯥꯏꯗꯒꯤ
ꯑꯁ ꯌꯥꯝꯃꯤꯍꯦ
ꯍꯟꯗꯛꯇꯤ ꯅꯣ ꯑꯥꯎ ꯑꯣꯏꯕꯅꯤꯅ ꯐꯖꯔꯦꯕ
ꯑꯣ
ꯄꯨꯡꯗꯨꯗꯤ ꯊꯦꯡꯃꯟꯕꯒꯤꯀꯣ
ꯑꯥ
ꯍꯌꯦꯡꯁꯦ ꯀꯗꯥꯏ ꯀꯗꯥꯏ ꯆꯠꯀꯅꯤ
ꯈꯪꯗꯦ ꯍꯌꯦꯡꯁꯦ ꯖꯣꯕ ꯀꯥꯔ ꯑꯃꯨꯛ ꯆꯠꯁꯤꯔꯥ ꯈꯟꯕ
ꯃꯤ ꯌꯥꯝꯕ꯭ꯔꯥ
ꯃꯤ ꯌꯥꯝꯗꯦꯗ
ꯑꯣꯏꯔꯝꯒꯅꯤ ꯍꯟꯗꯛꯇꯤ ꯂꯧꯕꯨꯛ ꯃꯇꯝꯅꯤꯅꯀꯣ
ꯍꯣꯏ
ꯑꯩꯁꯦ ꯍꯌꯦꯡꯁꯦ ꯂ ꯂꯤꯡꯕ ꯆꯠꯀꯗꯕꯅꯤ
ꯀꯂꯥꯒꯤꯔꯥ ꯅꯥꯈꯣꯏꯒꯤꯔꯥ
ꯏꯅꯥꯎꯅꯨꯄꯤ ꯑꯩꯈꯣꯏꯒꯤ ꯀꯩꯅꯣꯔꯣꯝꯗ ꯄꯥꯠ ꯐꯥꯏꯚ ꯔꯣꯝꯗ ꯆꯠꯀꯅꯤ
ꯑꯣ
ꯕꯣꯛꯁꯨ ꯌꯩꯅꯤꯡꯕ ꯅꯣꯠ ꯕꯣꯛꯁꯨ ꯆꯠꯅꯤꯡꯉꯥꯏ ꯂꯩꯕ ꯑꯗꯨꯅꯦ ꯐꯔꯛ ꯇꯥꯒꯅꯤꯍꯦ ꯑꯩ ꯑꯩꯁꯦ
ꯉꯁꯥꯏ ꯉꯟꯅ ꯇꯨꯝꯕ ꯌꯥꯗ꯭ꯔꯣ
ꯑꯗꯨꯁꯨ ꯇꯨꯝꯅꯤꯡꯗꯕ
ꯑꯩꯗꯤ ꯐꯃꯨꯡꯗ ꯑꯗꯨꯝ ꯍꯦꯟꯕꯗꯤ ꯑꯗꯨꯝ ꯇꯣꯡꯝꯕꯤꯒꯦꯗ ꯐꯣꯟ ꯌꯦꯡꯗ꯭ꯔꯗꯤꯀꯣ
ꯎꯝ
ꯑꯗꯨꯕꯨ ꯑꯩꯅ ꯐꯣꯟ ꯌꯦꯡꯅꯤꯡꯕꯒꯤ ꯑꯗꯨꯝ ꯈꯥꯡꯔꯒ ꯂꯩꯕꯅꯤ
ꯑꯣ ꯍꯟꯗꯛꯇꯤ ꯕꯣꯜ ꯃꯇꯝꯅꯤꯅ ꯑꯗꯨꯝ ꯇꯤꯚꯤ ꯍꯥꯏꯂꯥꯏꯠꯀꯨꯝꯕꯁꯨ ꯑꯗꯨꯝ ꯌꯦꯡꯕꯅꯤꯗ
ꯑꯣ
ꯍꯥꯏ ꯂꯇ ꯅꯪꯗꯤ ꯅꯨꯡꯉꯥꯏꯇꯦꯗ
ꯑꯝ
ꯄꯥꯎ ꯂꯣꯏꯅ ꯈꯪꯈ꯭ꯔꯕꯅꯤꯅ ꯀꯣ
ꯍꯣꯏ
ꯌꯦꯡꯕ ꯅꯨꯡꯉꯥꯏꯇꯦꯕ
ꯎꯝ ꯐꯥꯏꯅꯦꯜꯗ ꯑꯣꯏꯅ ꯂꯥꯛꯀ ꯑꯩꯁꯨ ꯅꯣꯏꯔꯣꯝꯗ
ꯂꯥꯛꯑꯣ ꯂꯥꯛꯑꯣ ꯐꯃꯨꯡ ꯍꯧꯖꯤꯛꯁꯨ ꯃꯤ ꯇꯔꯥ ꯍꯦꯟꯅ ꯇꯨꯝꯅꯤꯡꯉꯥꯏ ꯐꯃꯨꯡ ꯊꯥꯕꯤꯔꯒ ꯑꯩ ꯆꯠꯊꯣꯛꯄꯅꯦ ꯍꯧꯖꯤꯛꯁꯦ ꯅꯣꯏ ꯀꯩꯅꯣ ꯃꯄꯥꯇꯣꯟ ꯃꯊꯛꯀꯤꯗꯣ ꯈ꯭ꯋꯥꯏꯗꯒꯤ ꯑꯇꯣꯟꯕꯗꯣ
ꯍꯣꯏ
ꯃꯣꯏꯁꯨ ꯂꯥꯛꯌꯦ
ꯑꯣ
ꯃꯩ ꯃꯨꯠꯂꯁꯨ ꯕꯦꯇ꯭ꯔꯤꯅ ꯌꯦꯡꯕ ꯌꯥꯏ ꯍꯥꯏꯕꯒꯤ ꯆꯥꯡꯏ ꯉꯁꯤꯗꯤ
ꯊꯧꯅꯥ ꯌꯥꯝ ꯐꯩꯍꯦ
ꯐꯩ ꯉꯁꯤꯒꯤ ꯃꯦꯠꯁꯦ ꯌꯦꯡꯅꯤꯡꯕꯖꯥꯠꯅꯤ ꯃꯥ
ꯑꯣ ꯃꯥꯅ ꯁꯞꯄꯣꯔꯠ ꯇꯧꯕ ꯇꯤꯝ ꯂꯩꯕ ꯃꯥꯜꯂꯦ
ꯉꯁꯤꯁꯦ ꯀꯩꯅꯣꯅꯦꯕ ꯄꯣꯔꯇꯨꯒꯜꯒ ꯏꯁꯄꯦꯟꯅꯦꯕ
ꯑꯣ
ꯄꯣꯔꯇꯨꯒꯜꯒꯤ ꯐꯦꯅꯤ ꯍꯥꯏꯌꯦ ꯑꯩꯗꯤ ꯏꯁꯄꯦꯟ ꯑꯣꯏꯒꯅꯤ
ꯑꯁ ꯉꯁꯤꯗꯤ ꯕꯣꯔꯇꯣꯒꯥꯜꯁꯦ ꯎꯝ ꯁꯤꯈ꯭ꯔꯅꯤ ꯍꯥꯏꯅ ꯅꯪ ꯅꯥꯕꯁꯨ ꯂꯩꯔꯤꯅꯦ ꯑꯩꯈꯣꯏꯒꯤ ꯂꯩꯀꯥꯏꯁꯤꯡꯁꯦ
ꯑꯣ
ꯑꯩꯈꯣꯏꯗꯤ ꯌꯦꯡꯗꯕꯅꯤꯅ
ꯉꯔꯥꯡ ꯉꯔꯥꯡꯗꯣ ꯕ꯭ꯔꯥꯖꯤꯜ ꯁꯤꯈ꯭ꯔꯦ
ꯑꯣ
ꯑꯗꯣ ꯉꯁꯤꯁꯦ ꯀꯅꯥ ꯊꯣꯛꯀꯗꯕꯅꯣ ꯈꯪꯗ꯭ꯔꯦ ꯀꯅꯥ ꯂꯩꯍꯧꯒꯗꯕꯅꯣ ꯉꯁꯤꯗꯤ ꯀꯔꯤ ꯀꯔꯤ ꯌꯦꯟꯁꯥꯡ ꯅꯥꯔꯦ
ꯉꯁꯤꯁꯦ ꯈꯥꯃꯦꯟ ꯑꯈꯥꯕꯗꯣ
ꯑꯣ
ꯑꯗꯨꯗꯨꯁꯥꯏ
ꯎꯝ
ꯕ꯭ꯔꯣꯌꯂꯔ ꯑꯀꯟꯕ ꯈꯔ ꯍꯥꯞꯔꯒ
ꯃꯣꯏꯅ ꯍꯥꯎꯔꯦꯗ ꯑꯩꯈꯣꯏꯁꯦ ꯉꯁꯤꯗꯤ ꯂꯧꯕꯨꯛ ꯂꯧꯗꯣ ꯂꯩꯈꯣꯝ ꯇꯩꯕꯅꯦꯕꯀꯣ ꯃꯄꯥꯥꯟꯗ ꯏꯕꯥꯅꯤꯁꯦ ꯑꯗꯣ ꯅꯨꯡꯊꯜ ꯄꯨꯡ ꯇꯔꯥꯃꯥꯊꯣꯏ ꯑꯗꯨꯋꯥꯏꯗ ꯃꯥꯗꯤ ꯊꯕꯛ ꯆꯠꯅꯤꯡꯉꯥꯏ ꯂꯩ ꯍꯥꯏꯅ ꯆꯠꯈ꯭ꯔꯦ ꯐꯣꯟ ꯇꯧꯔꯛꯄꯒꯤ ꯑꯗꯣ ꯑꯩꯁꯦ ꯄꯨꯡ ꯇꯔꯥꯃꯥꯊꯣꯏ ꯃꯈꯥꯏ ꯍꯦꯜꯂꯒ ꯑꯁ ꯅꯅꯨꯡꯁꯥꯗꯣ ꯀꯥꯟꯃꯟꯕꯒꯦ ꯑꯗꯨꯝ ꯀꯣ ꯊꯔꯦ ꯑꯗꯨ ꯃꯇꯨꯡꯗꯁꯦ ꯃꯩ ꯂꯥꯛꯑꯦ ꯑꯗꯨ ꯐꯧ ꯇꯥꯛꯑꯦ ꯑꯗ ꯅꯣꯡꯃꯨ ꯆꯨꯕ ꯑꯗꯨꯝ ꯈꯔ ꯉꯥꯏꯔꯒ ꯐꯧ ꯇꯥꯔꯒ ꯄꯨꯡ ꯑꯍꯨꯝ ꯍꯦꯜꯂꯒ ꯑꯩꯁꯦ ꯑꯃꯨꯛ ꯎꯝ ꯀꯝꯕ
ꯎꯝ
ꯃꯥꯁꯨ ꯄꯨꯡ ꯑꯅꯤ ꯃꯈꯥꯏ ꯑꯗꯨꯋꯥꯏꯗ ꯀꯣꯝꯕ ꯑꯗꯨꯒꯤ ꯂꯣꯏꯁꯤꯟꯕ ꯉꯝꯗ꯭ꯔꯦ
ꯑꯣ
ꯈꯖꯤꯛꯇꯪ ꯑꯣꯏꯔꯦꯗ ꯑꯌꯨꯛ ꯉꯟꯇꯥ ꯑꯃ ꯇꯩꯒꯦ ꯍꯥꯏꯌꯦ
ꯑ ꯑ
ꯑꯩꯁꯨꯨꯝ
ꯄꯨꯡ ꯄꯨꯡ ꯇꯔꯨꯛ ꯍꯦꯟꯕ ꯐꯥꯎ ꯑꯗꯨꯝ ꯂꯧꯕꯨꯛꯇ ꯂꯩꯕꯅꯦ ꯉꯁꯤꯁꯦ ꯌꯨꯝ
ꯍꯣꯏ
ꯑꯗꯨ ꯍꯜꯂꯛꯄ ꯀꯥꯟꯗ ꯑꯁ ꯑꯉꯥꯡꯁꯤꯡꯗꯣ ꯆꯥꯛ ꯊꯣꯡꯕꯤꯒꯦꯔ ꯍꯥꯏꯔꯒ ꯇꯤꯚꯤ ꯀꯥꯟꯅ ꯌꯦꯡꯔꯒ ꯂꯩ ꯑꯗꯨꯒꯤ ꯊꯣꯛꯂꯛꯑꯣ ꯆꯥꯛꯁꯨ ꯀꯥꯞꯄꯨ ꯑꯗꯨꯒ ꯉꯥꯅꯨꯁꯨ ꯄꯤ ꯉꯥꯅꯨꯒꯤ ꯆꯥꯡꯁꯨ ꯄꯤꯖꯔꯣꯏ ꯍꯥꯏꯅ ꯑꯩꯅ ꯊꯕꯛ ꯂꯣꯏ ꯄꯤꯔꯒ
ꯎꯝ
ꯑꯩꯗꯤ ꯐꯧ ꯑꯩꯈꯣꯏꯒꯤ ꯑꯃꯨꯛ ꯇꯥꯛꯑꯦ ꯑꯗꯨꯒ ꯃꯥꯅ ꯏꯟꯁꯥꯡꯁꯦ ꯃꯣꯏꯕꯨ ꯊꯣꯡꯍꯟꯕꯅꯤ ꯉꯁꯤꯁꯦ ꯁꯧꯒꯔꯤ ꯑꯗꯨꯒ ꯊꯔꯣꯏ ꯑꯃꯦꯠꯄ ꯑꯗꯨ ꯈꯛꯇ ꯆꯥꯏ
ꯊꯣꯡꯕꯗꯤ ꯍꯥꯏꯕ꯭ꯔꯣꯅꯦ ꯃꯣꯏꯕꯨ ꯏꯟꯁꯥꯡ ꯊꯣꯡꯕ ꯍꯥꯏꯕ꯭ꯔꯣ
ꯑꯩꯅ ꯑꯗꯨ ꯍꯥꯞꯈ꯭ꯔꯣ ꯑꯗꯨ ꯍꯥꯞꯈ꯭ꯔꯣ ꯍꯥꯏꯅ ꯍꯥꯏꯕꯤꯔꯒ ꯃꯥꯁꯦ ꯀꯩꯅꯣꯗꯣ ꯃꯆꯦ ꯈꯔ ꯆꯥꯎꯕꯗꯣ
ꯎꯝ
ꯁꯧꯒ꯭ꯔꯤ ꯃꯥꯅ ꯍꯥꯞꯕꯗꯤ ꯌꯥꯝ ꯁꯤꯜꯂꯦ ꯍꯥꯏꯌꯦ ꯑꯗꯨꯒꯤ ꯑꯩꯕꯨ ꯍꯥꯞ ꯄꯣꯍꯥꯏꯕ ꯑꯩꯅ ꯑꯩꯅ ꯉꯁꯤꯁꯦ ꯍꯥꯞꯄꯤꯔꯒ ꯑꯩꯒꯤ ꯑꯩꯒꯤ ꯈꯨꯠꯁꯨ ꯉꯁꯤꯁꯦ ꯌꯥꯝ ꯁꯤꯟꯕ ꯋꯥꯅꯤꯗ ꯑꯅ ꯁꯧꯒ꯭ꯔꯤ__ ꯒ꯭ꯔꯤ ꯊꯣꯡꯉꯦ ꯑꯗꯨꯒ ꯊꯔꯣꯏ ꯃꯦꯠꯄ ꯑꯗꯨꯒ ꯃꯌꯥꯝ ꯑ__
ꯑꯣ ꯎꯝ
ꯉꯁꯤ ꯁ꯭ꯀꯨꯜ ꯆꯠꯀꯅꯤ ꯍꯥꯏꯕꯗꯣ ꯆꯠꯇꯦ
ꯍꯣꯏ ꯆꯠꯇꯦ ꯍꯥꯏꯌꯦ
ꯀꯔꯤꯒꯤꯔꯥꯀꯣ ꯃꯟ ꯁ꯭ꯀꯨꯜ ꯀꯥꯕ ꯅꯨꯃꯤꯠꯇ ꯑꯗꯨꯝ
ꯁ꯭ꯀꯨꯜ ꯀꯥꯕ ꯅꯨꯃꯤꯠꯇ ꯆꯠꯀꯅꯤ ꯍꯥꯏꯌꯦ ꯍꯣꯏ ꯏꯁ ꯉꯁꯤꯁꯦ ꯑ ꯖꯣꯞ ꯀꯥꯔꯠ ꯆꯥꯕꯁꯦ ꯈꯔꯗꯤ ꯋꯥꯏꯍꯦ ꯅꯨꯡꯁꯥ ꯁꯥꯕꯒꯤꯀꯣ
ꯑꯣ
ꯃꯥꯏꯁꯨ ꯂꯥꯛꯇꯦ ꯁꯨꯋꯦ ꯍꯣꯏ
ꯀꯔꯤ ꯀꯔꯤ ꯊꯕꯛꯇꯤ ꯁꯨꯕ ꯁꯨꯕ꯭ꯔꯥ ꯀꯣ
ꯂꯝꯕꯤ ꯁꯦꯡꯗꯣꯛꯅꯕ ꯑꯣ ꯂꯩꯀꯥꯏ ꯂꯩꯀꯥꯏꯒꯤ ꯂꯝꯕꯤꯗꯨ ꯂꯩꯌꯦꯗꯅ ꯇꯥꯕ꯭ꯔꯣ
ꯑꯥꯎ ꯇꯥꯏꯌꯦ
ꯎꯝ
ꯍꯟꯗꯛ ꯍꯟꯗꯛꯇꯤ ꯑꯩꯗꯤ ꯆꯠꯄ ꯁꯪꯉꯔꯣꯏꯗ
ꯑꯣ ꯎꯝ
ꯂꯧ ꯃꯊꯪ ꯃꯊꯪ ꯆꯠꯅꯤꯡꯉꯥꯏ ꯂꯩꯌꯦ ꯍꯌꯦꯡꯁꯦ ꯏꯅꯥꯎꯅꯨꯞ __ ꯄꯤ ꯈꯣꯏꯒꯤ ꯆꯠꯀꯅꯤ ꯍꯪꯆꯤꯠꯁꯦ ꯑꯩꯈꯣꯏ ꯄꯤꯛ__ ꯑꯩꯈꯣꯏ ꯂꯧ ꯑꯃꯨꯛ ꯂꯤꯡꯉꯤ ꯑꯗꯨ ꯃꯊꯪꯗꯗꯤ ꯎꯝ ꯑꯗꯨꯝ ꯍꯣꯕ ꯑꯗꯨꯝ ꯂꯩꯩꯔꯦ
ꯅꯤꯡꯊꯧꯀꯥ ꯑꯣꯏꯔꯗꯤ ꯑꯃꯨꯛꯀ ꯑꯩꯈꯣꯏꯒꯤ
ꯅꯣꯏꯗꯤ ꯃꯤ ꯌꯥꯝꯃꯗꯤ ꯄꯥꯏꯁꯦꯁ ꯅꯠꯇꯕꯁꯨ ꯌꯥꯕ ꯖꯥꯠꯅꯤ
ꯃꯤ ꯇꯔꯥꯒꯨꯝꯕꯗꯤ ꯆꯠꯀꯗꯕ ꯃꯥꯜꯂꯦ ꯃꯤ ꯀꯌꯥ ꯂꯤꯡꯕꯁꯨ ꯈꯪꯗꯦꯀꯣ
ꯊꯨꯅ ꯂꯣꯏꯊꯣꯛꯀꯅꯤꯗ ꯃꯈꯥꯒꯤ ꯂꯧꯁꯨ ꯀꯩꯅꯣ ꯄꯝꯐꯦꯠꯅ ꯊꯥꯈ꯭ꯔ__ ꯀꯣ ꯑꯗꯨꯒ ꯅꯪ ꯈꯔ ꯑꯗꯨꯝ ꯄꯥꯝꯐꯦꯝ ꯏꯅꯦꯅ ꯂꯣꯏꯅ ꯊꯥ__ ꯊꯝꯈ꯭ꯔꯦꯅꯥ
ꯎꯝ
ꯃꯤ ꯇꯔꯥ ꯍꯥꯏꯔꯗꯤ ꯔꯤꯌꯥ ꯌꯥꯔꯕꯅꯤꯗ
ꯎꯝ
ꯃꯤ ꯇꯔꯥ ꯑꯣꯏꯔꯗꯤ ꯑꯩꯁꯦ ꯆꯠꯇꯨꯕꯁꯨ ꯌꯥꯔꯅꯤ
ꯎꯝ ꯄꯨꯖꯥꯔꯤ ꯑꯣꯏꯅ ꯂꯥꯛꯑꯣꯅꯦ ꯑꯗꯨꯗꯤ ꯅꯪꯗꯤ
ꯍꯥꯥ
ꯄꯨꯖꯥꯔꯤ ꯇꯧꯅꯤꯉꯥꯏ ꯂꯥꯛ ꯂꯥꯎꯑꯣꯕ ꯑꯗꯨꯗꯤ
ꯄꯨꯖꯥꯔꯤꯁꯨ ꯇꯧꯕ ꯍꯩꯔꯣꯏꯗ ꯍꯥꯎ ꯍꯥꯎꯟ ꯍꯥꯎꯅ ꯊꯣꯡꯕ ꯍꯩꯇꯦꯗ ꯌꯨꯝꯗ ꯈꯇ ꯍꯩꯌꯦ ꯍꯥꯏꯕ
ꯏꯟꯁꯥꯡ ꯑꯍꯥꯎꯕꯗꯤ ꯅꯨꯄꯥ ꯑꯩꯈꯣꯏꯅ ꯊꯣꯡꯕꯗꯨꯅ ꯍꯥꯎꯕꯅꯤꯗ
ꯊꯣ
ꯉꯁꯥꯏꯒꯤ ꯀꯔꯤ ꯀꯔꯤ ꯊꯣꯡ ꯆꯥꯛ ꯆꯥꯒꯅꯤ
ꯈꯪꯗꯦ ꯉꯥꯅꯨ ꯑꯥ ꯃꯣꯏꯗꯤ ꯉꯥꯅꯨ ꯄꯥꯝꯃꯦ ꯍꯥꯏꯌꯦ ꯂꯥꯎ ꯆꯀꯕꯁꯤ ꯆꯠꯀꯗꯕꯁꯤꯡꯗꯣ
ꯑꯣ ꯉꯥꯅꯨ ꯆꯒꯦꯝ ꯊꯣꯡꯉꯣꯅꯦ ꯑꯗꯨꯗꯤ
ꯑꯣ ꯉꯥꯅꯨ ꯑꯣꯏꯅ ꯇꯥꯎꯒꯦꯔꯥ ꯈꯪꯗꯦ
ꯑꯩꯈꯣꯏ ꯆꯠꯂꯗꯤ ꯑꯃꯨꯛꯀ ꯑꯉꯥꯡꯁꯤꯡꯁꯨ ꯌꯥꯝꯕꯅꯤꯅꯀꯣ ꯑꯩꯈꯣꯏ ꯆꯠꯇꯕꯅ ꯐꯒꯅꯤꯗ ꯃꯤ ꯇꯔꯥ ꯃꯤ ꯇꯔꯥ ꯆꯠꯀꯗꯕ ꯑꯣꯏꯔꯗꯤꯀꯣ ꯑꯩꯁꯨ ꯆꯠꯇꯕ ꯌꯥ ꯆꯠꯇ꯭ꯔꯁꯨ ꯌꯥꯕ ꯌꯥꯔꯕꯅꯤꯗ
ꯃꯊꯪꯗ ꯑꯣꯏꯅ ꯑꯗꯨꯝ ꯆꯠ ꯅꯍꯥꯛ ꯒꯥꯔꯤ ꯐꯥꯎ ꯈꯣꯝꯕ ꯈꯣꯝꯕ ꯃꯇꯝꯗꯁꯨ ꯀꯣ ꯑꯣ ꯃꯤ ꯌꯥꯝꯃꯟꯕꯒꯤ ꯑꯗꯨꯝ ꯄꯨꯡ ꯑꯃ ꯑꯅꯤꯗ ꯑꯗꯨꯝ ꯂꯣꯏꯌꯦꯕꯀꯣ ꯂꯣꯏꯁꯜꯂꯦꯕ
ꯎꯝ
ꯑꯗꯨ
ꯑꯩꯈꯣꯏ ꯆꯠꯇ꯭ꯔꯁꯨ ꯌꯥꯔꯦꯕ
ꯎꯝ
ꯄꯨꯡ ꯑꯃ ꯑꯅꯤ ꯑꯗꯨꯋꯥꯏꯗ ꯂꯣꯏꯁꯜꯂꯦꯕ ꯅꯍꯥꯟ
ꯍꯣꯏ
ꯃꯤ ꯌꯥꯝ ꯌꯥꯝ ꯆꯠꯂꯦꯗ
ꯎꯝ
ꯉꯁꯤꯁꯦ ꯍꯜꯂꯛꯄꯗꯁꯨ ꯏꯪꯈꯣꯟ ꯆꯠꯄ꯭ꯔꯥ
ꯍꯜꯂꯛꯄꯗꯣ ꯑꯣꯇꯣꯗ ꯂꯥꯛꯑꯦ
ꯎꯝ ꯆꯠꯄꯗꯗꯤ ꯑꯗꯨꯝ ꯈꯣꯡꯅ ꯆꯠꯂꯦꯕ
ꯍꯣꯏ ꯈꯣꯡꯅ ꯆꯠꯄꯅꯦ ꯎꯄꯥꯥꯏ ꯂꯩꯇꯦ